ꯎꯝ ꯂꯥꯛꯦ ꯂꯥꯛꯑꯦ ꯍꯧꯖꯤꯛꯇ ꯂꯥꯛꯦ
ꯎꯝ ꯇꯥꯏꯀꯣ
ꯎꯝ
ꯃꯥꯔꯤ ꯏꯕ꯭ꯔꯣ
ꯃꯔꯤꯌꯦꯦ
ꯎꯝ
ꯑꯩꯗꯤ ꯆꯥꯛ ꯂꯥꯃꯟꯗꯒꯤ ꯑꯅꯤꯔꯛ ꯆꯥꯈ꯭ꯔꯦ ꯍꯧꯖꯤꯛꯇꯤ ꯉꯁꯤꯗꯤ ꯆꯥꯛ ꯆꯥꯔꯕ ꯍꯪꯗ꯭ꯔꯁꯨ ꯌꯥꯔꯦ ꯍꯥꯏꯕ ꯑ
ꯀꯃꯥꯏ ꯀꯃꯥꯏ ꯍꯥꯡꯖꯔꯥ ꯑꯗꯨꯗꯤ ꯆꯥꯒꯅꯤ ꯆꯥꯈ꯭ꯔꯗꯤ
ꯏꯛ ꯔꯥꯟꯕ ꯔꯣ ꯐꯉꯣ
ꯁ ꯍꯥꯏꯔꯒ ꯑꯃꯨꯛꯀ ꯆꯥꯔꯒꯦ ꯍꯥꯏꯔꯣ
ꯎ ꯍꯧꯖꯤꯛꯀ ꯄꯨꯟꯌꯥ ꯆꯥꯕ ꯑ ꯉꯁꯤ
ꯑ ꯍꯥꯏꯣ
ꯆꯥꯛꯇ ꯑꯗꯨꯝ ꯀꯨꯏꯗ ꯑꯩ ꯆꯥꯕꯗꯣꯣꯡ ꯍꯥꯡꯏꯗ ꯄꯨꯣꯛꯇꯣ ꯏꯊꯟꯇ ꯑꯗꯨꯝ ꯆꯥꯕꯅꯤꯅꯀꯣ ꯏꯊꯟꯇ ꯆꯥꯔꯗꯤ ꯊꯟꯕ ꯉꯝꯗꯕꯒꯤ ꯇꯥꯏꯞꯇ ꯍꯦꯛꯇ ꯇꯧꯋꯦꯕ ꯉꯥꯏꯍꯥꯛ ꯑꯃꯨꯛ ꯆꯥꯊꯣꯛꯄ
ꯑꯁ ꯁꯤꯗꯤ ꯌꯥꯝꯦ ꯑꯁꯁ ꯌꯥꯝ ꯀꯜꯂꯅꯤ ꯆꯥꯅꯤꯔꯛ ꯆꯥꯔꯛꯑꯅꯤꯅꯦ
ꯅꯣꯡꯖ ꯌꯥꯗꯅꯦ ꯍꯥꯏꯗ
ꯍ
ꯆꯥꯛ ꯆꯥꯔꯁꯨꯒ ꯅꯂꯨ ꯍꯥꯏꯕ ꯌꯥꯗꯦꯕ ꯇꯥꯡꯗ ꯁꯃ ꯅꯪ ꯑꯩꯕꯨ ꯎꯕ ꯀꯥꯟꯗ ꯕꯤꯛꯀ ꯂꯩꯔꯣꯏꯗ ꯀꯪꯍꯟꯕꯔꯦ
ꯁ ꯍꯁ ꯑꯗꯨꯗꯤ ꯌꯥꯝ ꯆꯥꯎꯍꯦ ꯀꯃꯜꯗꯗꯤ ꯆꯥꯛ ꯑꯅꯤꯔ ꯅꯨꯃꯤꯠꯇ ꯑꯅꯤ ꯑꯍꯨꯝ ꯆꯥꯎꯋꯍꯦ ꯑꯝ
ꯎꯝ ꯑꯩꯁꯦ ꯆꯥꯛ ꯆꯥꯔ ꯗꯨꯀꯥꯟꯗ ꯈꯈꯤꯖꯤꯛ ꯈꯤꯖꯤꯛ ꯆꯥꯔꯒ ꯇꯣꯏꯅ ꯆꯥꯅꯤꯡꯕ ꯈꯣꯏꯗꯣ
ꯎꯝ
ꯌꯦꯟꯁꯥꯡ ꯍꯥꯎꯋꯁꯨ ꯍꯥꯎꯔ꯭ꯔꯁꯨ
ꯑ ꯈꯤꯇꯪ ꯈꯤꯇꯪ ꯀꯩꯅꯣ ꯍꯧꯗꯣꯡꯉ ꯁꯗꯣ ꯆꯥꯕ ꯃꯥꯜꯂꯦ ꯑꯗꯨꯗꯤ
ꯎꯝ
ꯀꯩꯅꯣ ꯍꯧꯗꯣꯡꯗꯣ
ꯎꯝ
ꯍꯧꯗꯣꯡ ꯈꯪꯉꯤꯗꯅ
ꯍꯣꯏ ꯍꯣꯏ ꯍꯧꯗꯣꯡꯅ ꯍꯧꯗꯣꯡꯅ ꯆꯥꯕꯒꯤ ꯇꯥꯏꯞꯇꯨꯅꯦ ꯆꯥꯔꯤꯁꯦ
ꯑꯥ ꯈꯤꯇꯪ ꯃꯥꯅ ꯆꯥꯔꯅꯤ ꯑꯗꯨꯝ ꯃꯐꯝ ꯑꯃꯗ ꯆꯠꯂꯒ ꯇꯨꯝ ꯃꯇꯥꯡ ꯂꯩꯔꯒ ꯑꯃꯨꯛꯀ ꯂꯥꯛꯑꯒ ꯑꯗꯨꯝ ꯆꯅꯤ ꯑꯗꯨꯗꯨꯅ ꯌꯥꯝ ꯌꯥꯝ ꯆꯥꯗꯤ ꯆꯥꯗꯕ ꯈꯤꯇꯪ ꯈꯤꯇꯪ ꯆꯥꯕꯗꯨꯗꯤ ꯑꯁ ꯁ ꯀ ꯀꯥꯡꯅꯤ ꯀꯥꯡ ꯃꯥꯂꯒꯣ
ꯅꯣꯏꯅꯤꯡꯕꯁꯤꯡꯅꯁꯨ ꯑꯗꯨꯝ ꯈꯖꯤꯛ ꯇꯪꯖꯥꯔꯁꯨ ꯄꯪꯪꯂꯣꯏ ꯅꯣꯏꯕꯅꯤꯅ ꯑꯩꯁꯨ ꯆꯍꯤ ꯑꯃꯗꯤ ꯐꯖꯅ ꯅꯣꯏꯅꯤꯡꯉꯤꯍ ꯐꯖꯅ ꯅꯣꯏꯔꯝꯃꯒ ꯑꯃꯨꯛ ꯀꯪꯕ ꯍꯥꯏꯕ ꯃ ꯂꯩꯔꯤꯗꯤ ꯐꯪꯉꯤ ꯑꯩꯉꯣꯟꯗꯁꯨ ꯅꯣꯏ ꯌꯨꯁꯨ ꯌꯥꯗꯦꯕ ꯑꯩꯅ ꯃꯤ ꯑꯩꯗꯣ ꯎꯝ ꯀꯔꯤ ꯍꯥꯏꯁꯤꯔꯥ ꯀꯪꯃꯟꯕꯒꯤꯀꯣ ꯂꯣꯏꯅꯤꯡꯂꯛꯄ ꯍꯥꯏꯕ ꯇꯥꯔꯦ
ꯑꯥ
ꯅꯣꯏꯕꯗꯣ ꯐꯠꯇꯦ ꯐꯠꯇꯦꯗꯤ ꯍꯥꯏ ꯃꯤꯅꯗꯤ
ꯑꯁ ꯅꯣꯏꯔꯀꯥꯟꯅꯗꯤ ꯀꯥꯡꯪꯍꯟ ꯀꯪꯍꯟꯒꯗꯕ ꯑꯃꯨꯛꯀ ꯋꯥꯕꯒꯤꯅꯤꯅꯦ
ꯑꯁ ꯑꯩ ꯑꯩꯒꯤ ꯋꯥꯈꯜꯗꯗꯤ ꯎꯝ ꯅꯣꯏꯕꯨꯁꯤꯡꯗꯤꯩ ꯑꯗꯨꯝ ꯀꯪꯍꯟꯕ ꯌꯥꯏ ꯍꯥꯏꯕꯗꯤ ꯑꯗꯨꯝ ꯍꯦꯚ ꯋꯥꯋꯀꯥꯒꯨꯝꯕ ꯑꯗꯨꯝ ꯇꯧꯔꯗꯤꯀꯣ ꯃꯣꯏ ꯀꯪꯊꯔꯛꯄ ꯌꯥꯏ ꯑꯗꯣ ꯀꯥꯡꯪꯕꯁꯤꯡꯅ ꯅꯣꯏꯍꯟꯕ ꯍꯥꯏꯕꯁꯦ ꯅꯣꯏ ꯂꯣꯏꯗꯕ ꯃꯤ ꯑꯣꯏꯔꯗꯤ ꯁꯨꯡ ꯅꯣꯏꯗꯦ
ꯎꯝ ꯑꯗꯨꯗꯅꯤꯅꯦ ꯃꯣꯏꯅꯁꯦ ꯋꯥꯛꯀꯥꯎꯠ ꯀꯩ ꯀꯩꯅꯣ ꯋꯥꯅ ꯇꯧꯒꯗꯕꯗꯨꯣ ꯑꯗꯨ ꯇꯟꯕꯩꯅꯤꯅꯦ ꯃꯣꯏꯁꯦ ꯍꯥꯏꯕꯗꯤ ꯂꯩꯖꯤ ꯑꯣꯏꯔꯛꯄꯗꯣ ꯐꯦꯠ ꯐꯦꯠ ꯃꯌꯥꯝ ꯊꯣꯛꯈ꯭ꯔꯗꯤ ꯑꯩꯈꯣꯏ ꯏꯁꯥꯗ ꯌꯥꯝ ꯆꯥꯎꯔꯒ ꯀꯩꯅꯣ ꯇꯧꯔꯗꯤ ꯈꯤꯇꯪ ꯇꯟꯥꯟꯕ ꯅꯠꯇ꯭ꯔꯒ ꯂꯩꯁꯤꯟ ꯀꯣꯁ ꯌꯥꯝ ꯇꯧꯕꯅꯦꯕꯀꯣ
ꯎꯝ ꯀꯅꯥꯅꯣ ꯐꯣꯟ ꯅꯝꯕꯔ ꯑꯃ ꯂꯩꯌꯦꯕꯀꯣ ꯃꯥꯁꯨ ꯃꯦꯁꯦꯁ ꯊꯥꯔꯛꯄ ꯑꯣ ꯐ꯭ꯔꯤ ꯂꯩꯩꯕ꯭ꯔꯣ ꯍꯥꯏꯅ ꯍꯥꯏꯔꯛꯄ ꯄ꯭ꯔꯥꯏꯚꯦꯠ ꯆꯦꯠꯇꯀꯣ ꯎꯝꯝ ꯍꯣꯏ ꯂꯩꯑꯦ ꯍꯥꯏꯔꯒ ꯅꯪꯕꯨ ꯀꯣꯜ ꯇꯧꯕꯁꯦ ꯆꯠꯇꯦ ꯍꯥꯏꯌꯦꯕ ꯉꯁꯤꯁꯨ
ꯑꯥ
ꯑꯩꯒꯤ ꯐꯣꯟꯗꯨꯔ ꯑꯩꯒꯤꯗꯤ ꯆꯪꯈ꯭ꯔꯦ
ꯍ ꯍ
ꯇꯪꯕ꯭ꯔꯥ ꯅꯉꯣꯟꯗꯁꯨ
ꯆꯪꯉꯦꯗ ꯍꯣꯏ
ꯎꯝ
ꯍ ꯉꯁꯤꯁꯦ ꯀꯩ ꯌꯦꯟꯁꯥꯡ ꯆꯥꯕꯒꯤꯅꯣ ꯅꯍꯥꯡꯁꯦ ꯌꯥꯝ ꯆꯥꯛ ꯑꯅꯤꯔꯛ ꯆꯥꯈ꯭ꯔꯦ ꯑꯩꯁꯦ
ꯑ ꯉꯁꯤꯁꯦ ꯉꯁꯥꯏ ꯑꯌꯨꯛꯇ ꯉꯥꯄ꯭ꯔꯨꯝ ꯑꯩꯈꯣꯏ ꯉꯥꯄ꯭ꯔꯨꯝ ꯐꯥꯔꯛꯄꯗꯣꯀꯣ ꯑꯗꯣ ꯀꯪꯍꯜꯂꯦꯕ ꯐꯪꯍꯜꯂꯒ ꯑꯁꯤ ꯀꯔꯤ ꯑꯩꯈꯣꯏ ꯂꯣꯟꯗꯒꯟ ꯃ ꯆꯦꯡꯗꯨ
ꯑꯥ
ꯑꯗꯨꯒꯤ ꯃꯅꯥ ꯑꯗꯨꯒ ꯑꯗꯨꯒꯕ ꯁꯤꯡ ꯑꯄ꯭ꯔꯨꯝ ꯑꯀꯪꯕꯗ ꯊꯥꯛꯑꯒ ꯊꯣꯡꯕ ꯈꯍꯥꯎ ꯑꯃ ꯑꯗꯨ ꯆꯥꯔꯦ ꯑꯗꯨ ꯑꯗꯨꯒ ꯑꯩꯈꯣꯏ ꯑꯁꯤ ꯃꯊꯛꯇ ꯏꯅꯝꯃ ꯑꯣꯏꯔꯤ ꯑꯗꯨꯣ ꯃꯣꯏꯁꯨ ꯌꯦꯟꯁꯥꯡ ꯌꯦꯟ ꯑꯣꯏꯅ ꯍꯣꯁꯄꯤꯇꯥꯜꯗ ꯃꯤ ꯑꯅꯥꯕ ꯂꯩꯕꯤꯔꯤꯀꯣ
ꯑꯥ
ꯃꯣꯏꯒꯤꯗꯃꯛ ꯍꯦꯟꯅ ꯊꯣꯡꯕꯅꯦ ꯑꯗꯨꯔꯁꯨ ꯑꯩꯅ ꯑꯗꯨ ꯍꯧꯖꯤꯛ ꯁꯦꯀꯦꯟ ꯇꯥꯏꯝ ꯆꯥꯕ ꯑꯗꯨ ꯆꯥꯌꯦ
ꯑ ꯐꯩꯅ ꯉꯁꯤꯁꯦ ꯉ ꯎꯝ ꯉꯁꯤꯁꯦ ꯉꯥꯄ꯭ꯔꯣꯝ ꯉꯥꯄ꯭ꯔꯣꯝ ꯆꯥꯕꯅꯤꯅ ꯏꯗꯤ ꯐꯖꯅ ꯂꯥꯛꯎ ꯃꯥꯜꯂꯦꯍꯦ
ꯅꯍꯥꯁꯨ ꯆꯥꯏꯌꯦ ꯑꯗꯨ ꯑꯣꯏꯔꯁꯨ
ꯎꯝ
ꯃꯤꯠ ꯄꯣꯝꯒꯦ ꯍꯥꯏꯔꯒ ꯄꯣꯝꯗꯦꯅꯦ
ꯀꯥꯡꯃꯟ ꯀꯥꯡꯃꯟꯗꯨꯒꯤ ꯏꯗꯨ ꯂꯥꯛꯄ ꯉꯝꯗꯕꯖꯔꯥ
ꯄꯣꯝꯐꯝꯁꯨ ꯂꯩꯇꯦ ꯀꯗꯥꯏꯗ ꯄꯣꯝꯒꯦꯔ ꯅꯨꯃꯤꯠꯇꯁꯨ ꯄꯣꯝꯦ ꯃꯥ ꯏꯗꯤꯁꯨꯄꯣꯝꯗꯦ
ꯎꯝ ꯍꯛꯆꯥꯡꯗꯗꯤ ꯌꯥꯝ ꯐꯥꯔꯝꯅꯦꯅ ꯍꯥꯏꯕꯗꯤ ꯗꯤ ꯅꯣꯏ ꯑꯁ ꯑꯄ꯭ꯔꯣꯨꯝ ꯆꯥꯕꯁꯤꯗꯤ ꯃꯤ ꯂꯥꯛꯑꯦ ꯍꯥꯏꯅ ꯃꯤ ꯍꯥꯏꯗꯤ ꯍꯥꯏꯅ ꯑꯩꯈꯣꯏ ꯏꯁꯥꯗ ꯌꯥꯝ ꯍꯥꯏꯈꯒꯤꯦ ꯅꯪꯗꯤ ꯍꯥꯏꯗꯤ ꯍꯥꯏꯕꯅꯦ
ꯎꯝ
ꯃꯤ ꯈꯔꯗꯤ ꯑꯗꯨ ꯆꯥꯕ ꯇꯥꯜꯂꯦꯅꯗꯤ ꯍꯥꯏꯗꯤ ꯍꯥꯏꯕꯣ ꯃꯣꯏ ꯍꯥꯏꯕꯗꯤ ꯃꯣꯏꯒꯤ ꯑꯅꯥꯟꯕ ꯑꯃ ꯂꯩꯗꯅ ꯃꯣꯏꯒꯤ ꯃꯁꯥꯅ ꯃꯁꯥꯗꯒꯤ ꯊꯣꯛꯄꯗꯣ ꯀꯩꯅꯩꯅꯣ ꯂꯤꯟ ꯂꯤꯟꯒꯤ ꯇꯥꯏꯞꯇ ꯇꯧꯋꯦ ꯍꯥꯏꯅ ꯃꯣꯏꯗꯤ ꯑꯩꯁꯨ ꯆꯥꯅꯤꯡꯗꯦ ꯀꯩꯅꯣ ꯇꯧꯋ ꯇꯧꯋꯦ ꯃꯣꯏꯗꯣ
ꯎꯝ ꯑꯩꯗꯤ ꯍꯧꯖꯤꯛꯀꯥꯟꯗꯤ ꯂꯤꯟꯐꯧ ꯆꯥꯔꯦ ꯍꯥꯏꯕ ꯑꯗꯤ ꯀ ꯎꯝ ꯂꯤꯟꯗꯣ ꯅꯣꯡꯕꯁꯦ ꯑꯩ ꯈꯪꯗꯦꯕꯀꯣ ꯃꯣꯏꯁꯦ ꯕꯤꯟꯗꯨ ꯐꯥꯔꯤꯕ ꯎꯝꯝ ꯑꯁꯤ ꯑꯩꯈꯣꯏꯅꯄ꯭ꯔꯨꯝ ꯊꯣꯡꯕ ꯍꯩꯇꯥꯕꯁꯨ ꯅꯠꯇꯦ ꯀꯪꯅ ꯉꯧꯔꯒꯨꯝꯕ ꯀꯨꯝꯕ ꯀꯨꯝꯕ ꯀꯨꯝ
ꯖꯝ
ꯑꯗꯨꯝ ꯇꯧꯔꯒꯀꯣ ꯉꯥꯎꯕꯤꯕ ꯃꯣꯔꯣꯛꯁꯨ ꯌꯥꯝ ꯁꯥꯕ ꯑꯗꯣ ꯆꯦꯆꯥꯎꯗꯣ ꯍꯥꯎꯕꯅꯦ ꯌꯥꯝꯅ ꯃꯄ꯭ꯔꯨꯝꯅꯤ ꯍꯥꯏꯕꯅꯦꯕ ꯑꯗꯨ ꯑꯩ ꯆꯥꯛꯀ ꯆꯥꯔꯦ ꯆꯥꯕ ꯂꯣꯏ ꯂꯤꯅꯤ ꯍꯥꯏꯕ ꯑꯗꯨ ꯑꯩꯁꯦ ꯎꯝ ꯑꯗꯨꯝ ꯍꯥꯎꯅ ꯆꯥꯈꯤꯕꯅꯤꯅ ꯑꯁ ꯃꯣꯏꯁꯨ ꯀꯔꯤ ꯉꯁꯥꯏ ꯍꯥꯏꯒ ꯍꯥꯏꯗꯦ ꯀ ꯑꯩꯗꯤ ꯃꯣꯔꯣꯛ ꯁꯥꯕꯗꯨ ꯄꯥꯝꯕꯅꯤꯅꯀꯣ
ꯎꯝ
ꯆꯥꯔꯦ ꯆꯥꯔꯒ ꯑꯁ ꯂꯥꯛꯑꯁꯤꯗꯤ ꯂꯤꯅꯤ ꯍꯥꯏꯕ ꯑꯗꯨꯝ ꯃꯊꯪ ꯑꯗꯨꯝ ꯊꯣꯡꯕꯤ ꯑꯗꯨꯝ ꯊꯣꯡꯕ ꯍꯥꯏꯕꯨ ꯑꯄ꯭ꯔꯨꯝꯒꯤ ꯇꯥꯏꯞꯇ ꯄꯤꯁ ꯄꯤꯁ ꯑꯣꯏꯅ ꯑꯗꯨꯝ ꯆꯥꯗꯦꯅ ꯀ ꯀꯕꯨꯖꯤ ꯎꯝ ꯑꯣꯛ ꯃꯔꯤꯟꯒꯤ ꯃꯅꯨꯡꯗ ꯍꯥꯞꯄ ꯀꯩꯅꯣ ꯏꯟꯒ꯭ꯔꯤ ꯁ ꯃꯌꯥꯝꯗꯣ ꯑꯗꯨꯒꯤ ꯑꯗꯨꯝ ꯀꯨꯞꯅ ꯑꯗꯨꯝ ꯇꯧꯔꯒ ꯑꯗꯨꯝ ꯊꯣꯡꯕꯤꯕꯅꯦꯕ
ꯎꯝ
ꯆꯥꯏ ꯑꯩꯁꯨ
ꯃꯣꯏ ꯍꯥꯏꯗꯤ ꯎꯝ ꯀꯩꯅꯣ ꯃꯣꯏꯗꯣ ꯌꯥꯝꯅ ꯃꯍꯤ ꯂꯥꯡꯉꯒ ꯊꯣꯡꯕꯗꯣ ꯍꯥꯎꯗꯕꯒꯤꯅꯦꯕ ꯀꯩꯅꯣ ꯗ꯭ꯔꯥꯏ ꯄꯨꯔꯥ ꯗ꯭ꯔꯥꯏ ꯐ꯭ꯔꯥꯏ ꯑꯣꯏꯅ ꯑꯣꯏꯅꯨꯀꯣ
ꯎꯝ
ꯇꯧꯔꯣ ꯍꯨꯝ ꯃꯤ ꯈꯔꯅꯗꯤ ꯂꯤꯟꯖ ꯂꯤꯟꯁꯦ ꯆꯥꯕꯁꯦ ꯀꯩꯅꯣ ꯑꯩꯈꯣꯏꯅ ꯍꯥꯒꯠꯆꯕ ꯀꯩꯅꯣ ꯂꯩꯗꯅ ꯑꯩꯈꯣꯏ ꯏꯁꯀꯤꯟ ꯁꯦꯟꯁꯤꯇꯤꯞ ꯑꯣꯏꯔꯒ ꯌꯥꯝ ꯍꯥꯀꯠꯆꯕ ꯑꯃ ꯂꯩꯗ꯭ꯔꯣ ꯑꯗꯨꯒꯨꯝꯕꯗ ꯐꯔꯦ ꯍꯥꯏꯕꯅꯤꯅꯦ
ꯎꯝ ꯎꯝ ꯂꯤꯟ ꯅꯠꯇꯕ ꯑꯃ ꯎꯝ ꯑꯆꯧꯕꯗꯣ ꯄꯥꯏꯊꯣꯟꯗꯣ
ꯎꯝ
ꯑꯗꯨꯐꯥꯎ ꯆꯥꯔꯦ ꯑꯩ
ꯑꯁ ꯑꯗꯨꯗꯤ
ꯆꯥ ꯑꯗꯨꯗꯤ ꯑꯀꯪꯕ ꯗ ꯀꯪꯕꯤꯔꯒꯀꯣ ꯑꯉꯥꯡꯁꯤꯕꯨ ꯑꯗꯨꯝ ꯄꯤꯖꯕꯗꯣ ꯃꯣꯏ ꯑꯗꯨꯝ ꯅꯥꯒꯟꯕ ꯑꯉꯥꯡꯒꯨꯝꯕ ꯃꯁꯥ ꯁꯣꯟꯕ ꯑꯉꯥꯡꯒꯨꯝꯕ ꯐꯩꯌꯦ ꯍꯥꯏꯌꯦ꯫ ꯑꯗꯣ ꯏꯆꯦ ꯏꯆꯦꯒ ꯃꯆꯥ ꯑꯗꯨ ꯄꯤꯖꯕꯀꯥꯟꯗ ꯑꯩꯁꯨ ꯑꯗꯨꯝ ꯇꯦꯁ ꯇꯧꯕꯅꯤꯗ ꯑꯗꯨꯝ
ꯎꯝ ꯍꯣꯏ ꯍꯣꯏ ꯐꯗꯤ ꯐꯌꯦ ꯍꯥꯏꯕꯅꯤ ꯑꯩꯗꯤ ꯆꯥꯕ ꯆꯥꯕꯗꯤ ꯐꯪꯗꯤ ꯐꯪꯗ꯭ꯔꯤ ꯑꯩ ꯂꯤꯟ ꯂꯤꯟꯕꯨ ꯑꯗꯨꯗꯤ ꯆꯥꯕ ꯐꯪꯈ꯭ꯔꯦꯕꯀꯣ ꯑꯗꯣ ꯑꯃꯗꯨꯗꯤ ꯆꯥꯕ ꯐꯪꯗ꯭ꯔꯦꯅꯤ ꯎꯝ ꯅꯣꯡꯃ ꯇ꯭ꯔꯥꯏ ꯇꯧꯒꯦ ꯍꯥꯏꯅꯤ ꯈꯅꯤ ꯈꯟꯕꯅꯤ
ꯎꯝ ꯑꯗꯨꯕꯨꯀꯣ ꯑꯩꯁꯦ ꯁꯥꯗꯤ ꯃꯈꯟ ꯃꯈꯟ ꯑꯗꯨꯝ ꯆꯥꯔꯛꯑꯦ ꯑꯗꯨꯕꯨ ꯍꯧꯖꯤꯛꯐꯥꯎ ꯑꯩꯁꯦ ꯎꯝ ꯑꯣꯛꯁꯥꯒꯤ ꯀꯦꯞꯁꯨꯜꯗꯣ ꯑꯗꯨꯗꯤ ꯆꯥꯕ ꯉꯥꯟꯗ꯭ꯔꯤ ꯑꯩ ꯄꯨꯟꯁꯤꯗ
ꯁꯨꯡꯆ ꯆꯕ ꯉꯝꯗꯦ ꯑꯩ ꯑꯗꯨꯒ ꯑꯩꯈꯣꯏ ꯎꯝ ꯎꯝ ꯀꯔꯤ ꯍꯥꯏꯁꯦ ꯃꯥꯍꯥꯎ ꯎꯝ ꯍꯨꯏꯒꯤ ꯎꯝ ꯏꯁꯀꯤꯟꯒꯨꯝꯕ ꯑꯗꯨꯒ ꯍꯧꯗꯣꯡꯒꯤ ꯀꯀꯤꯡꯒꯨꯝꯕ ꯑꯩꯈꯣꯏꯗꯤ ꯑꯗꯨꯝ ꯅꯥꯒꯥ ꯑꯣꯏꯅꯤ ꯄꯣꯡꯁꯥ ꯁꯥꯏꯗꯅ ꯀꯣ ꯑꯗꯨꯒꯨꯝꯕꯥ ꯑꯗꯨꯒ ꯀꯔꯤ ꯀꯔꯥ ꯑꯗꯨꯝ ꯃꯣꯏꯒꯤ ꯏꯁꯀꯤꯟꯒꯨꯝꯕ ꯐꯦꯠꯁ ꯍꯥꯏꯕ ꯃꯈꯩꯁꯦ ꯁꯨꯝꯁ ꯌꯦ ꯌꯦꯟꯒꯤ ꯃꯔꯤꯟꯗ ꯐꯥꯎ ꯑꯩꯈꯣꯏ ꯃꯇꯥꯏ ꯃꯇꯥꯏꯗ ꯑꯗꯨꯝ ꯐꯦꯠꯁ ꯅꯞꯄ ꯈꯣꯏꯗꯣ ꯑꯗꯨꯒꯣ ꯑꯩ ꯁ ꯑꯥ ꯆꯥꯅꯤꯡꯗꯦ ꯌꯥꯝ ꯇꯜꯂꯦꯕ ꯑꯩꯅ ꯆꯥꯕ ꯀꯥꯟꯗꯒꯨꯝ ꯇꯣꯡꯒꯨꯝꯕ ꯑꯗꯨꯒ ꯀ꯭ꯔꯦꯝ-ꯀ꯭ꯔꯦꯝ ꯂꯥꯎꯕ ꯈꯣꯏꯗꯣ ꯍꯨꯝ
ꯎꯝ ꯑꯥ꯫
ꯑꯗꯨꯒꯨꯝꯕ ꯁꯔꯨꯒꯨꯝꯕ ꯎꯝ ꯑꯗꯨꯗꯤ ꯌꯥꯝ ꯆꯪꯅꯤꯉꯦ꯫ ꯑꯗꯨ ꯎꯝ ꯆꯤꯛꯀꯟꯒꯨꯝꯕ ꯆꯥꯔꯁꯨ ꯎꯝ ꯁꯤ ꯌꯥꯝ ꯃꯇꯣꯡ ꯈꯥꯛꯛꯇ ꯑꯗꯨꯝ ꯅꯞꯄ ꯈꯣꯏꯗꫭ ꯑꯩ ꯆꯥꯅꯤꯡꯗꯦ꯫ ꯕꯤꯟꯁꯀꯨꯝꯕ ꯃꯈꯣꯡꯒꯨꯝꯕ ꯃꯔꯤꯟꯒꯨꯝꯕ ꯑꯗꯨꯗꯤ ꯌꯥꯝꯟ ꯆꯥꯅꯤꯡꯕ꯫
ꯎꯝ ꯌꯦꯟꯗꯨꯁꯦ ꯌꯦꯟꯗꯨꯁꯦ ꯀꯔꯝꯕ ꯄꯥꯠꯇꯅ ꯅꯪꯉꯣꯟꯗ ꯆꯥꯅꯕ ꯐꯦꯁ ꯑꯣꯏ꯫ ꯔꯥꯏꯗꯤ ꯌꯥꯝ ꯍꯥꯎꯕꯗꯣ
ꯀꯩꯕꯥ꯫
ꯌꯦꯟꯗꯁꯦ
ꯎꯝ꯫
ꯑꯥ ꯍꯥꯏꯕꯗꯤ ꯑ ꯅꯪꯅ ꯄꯥꯔꯠ ꯑꯃ ꯄꯥꯔꯠ ꯂꯩꯗꯅ꯫ ꯍꯥꯏꯕꯗꯤ ꯃꯐꯩ ꯋꯤꯡꯁꯀꯨꯝꯕ ꯑꯗꯨꯒꯨꯝꯕ ꯂꯩꯗꯅ꯫ ꯃꯈꯀꯟ ꯀꯂꯤꯖꯥ ꯑꯗꯨꯒꯨꯝꯕꯁꯤꯡꯁꯦ ꯀꯔꯝꯕ ꯄꯥꯔꯠꯇꯅ ꯚꯦꯁ ꯑꯣꯏꯕ꯭ꯔꯥ ꯅꯪꯉꯣꯟꯗꯁꯦ꯫
ꯑꯗꯨꯗꯤ ꯌꯦꯟꯒꯤ ꯍꯥꯏꯔꯗꯤ ꯀꯂꯦꯖꯥ ꯀꯨꯝꯕꯁꯦ ꯎꯝ ꯎꯝ ꯌꯥꯝ ꯆꯥꯕ ꯉꯝꯗꯦ ꯃꯆꯥꯒꯨꯝꯕ ꯑꯩꯈꯣꯏ ꯆꯤꯡꯒꯤ ꯌꯦꯟꯒꯤ ꯃꯆꯥ-ꯃꯆꯥ ꯈꯣꯏꯗꯨ
ꯎꯝ꯫
ꯒꯤ ꯍꯥꯎꯋꯦꯀꯣ ꯍꯥꯏꯕꯗꯤ ꯌꯥꯝ ꯆꯥꯎꯗꯕ ꯃꯈꯣꯏꯗꯣ ꯕ꯭ꯔꯣꯏꯂꯔꯒꯤ ꯍꯥꯏ ꯗꯤ ꯆꯥꯎꯃꯟꯗꯒꯤ ꯆꯥꯕ ꯀꯥꯟꯗ ꯃꯅꯝ ꯑꯃ ꯊꯣꯛꯂꯛꯄ ꯂꯩꯕꯅꯦ꯫
ꯑꯥ
ꯎ ꯌꯥꯝ ꯑꯅꯤ ꯎ ꯌꯥꯝ ꯃꯈꯟ ꯀꯩꯀꯩ ꯆꯥ ꯈꯛꯇ ꯊꯣꯡꯉꯒ ꯑꯗꯨꯝ ꯆꯥꯕ ꯀꯥꯟꯗ ꯃꯅꯝ ꯑꯃ ꯊꯣꯛꯂꯛꯄ ꯂꯩꯕꯅꯦ꯫ ꯃꯥꯒꯤ ꯀꯂꯦꯖꯥꯗꯨ ꯑꯗꯨ ꯌꯥꯝ ꯇꯜꯂꯦ꯫ ꯑꯗꯨꯕꯨ ꯆꯥꯁꯨ ꯌꯥꯝ ꯆꯥꯅꯤꯡꯉꯦꯕ ꯑꯗꯨ ꯑꯗꯨ ꯍꯥꯥꯔꯠꯁꯇꯨꯀꯣ ꯑꯗꯨꯒ ꯃꯀꯥꯟꯗꯤ ꯆꯥꯅꯤꯡꯗꯦ꯫ ꯑꯗꯨꯒ ꯋꯤꯡꯁꯀꯨꯝꯕ ꯑꯗꯨꯒ ꯃꯈꯣꯡꯒꯨꯝꯕꯁꯦ ꯁꯦ ꯌꯥꯝ ꯄꯥꯝꯃꯤ ꯃꯐꯩꯗꯤ ꯆꯥꯅꯤꯡꯗꯦ꯫
ꯃꯐꯩꯁꯨ ꯍꯥꯎꯗꯤ ꯍꯥꯎꯕꯅꯦ ꯑꯗꯨꯒ ꯑꯩꯉꯣꯟꯗ ꯕꯦꯁ ꯑꯣꯏꯕꯁꯦ
ꯎꯝ꯫
ꯇꯟꯒ
ꯑꯍꯣꯏ ꯃꯤꯅꯀꯣ ꯆꯥꯎ ꯅꯪꯗꯤ ꯀꯪꯕꯒꯤ ꯑꯗꯨ ꯆꯥꯎ ꯍꯥꯏꯌꯦ꯫ ꯍꯥꯛꯑꯣꯏ ꯍꯥꯏ ꯃꯥꯁꯦ ꯃꯥꯒꯤ ꯀꯔꯤ ꯍꯥꯏꯁꯦ ꯃꯥꯒꯤ ꯐꯦꯠꯁꯇꯨꯀꯣ
ꯎꯝ꯫
ꯆꯪꯉꯛꯑꫭ꯫
ꯑꯗꯨ ꯑꯗꯨꯅ ꯐꯦꯁ ꯑꯥꯏꯌꯦ ꯀꯩꯅꯣ ꯃꯊꯨꯟꯗ ꯀꯩꯅꯣ ꯑꯃ ꯌꯦꯜꯂꯣ ꯑꯃ ꯀꯂꯔ ꯑꯃ ꯍꯥꯞꯄꯗꯣ ꯑꯗꯨꯗꯤ ꯍꯥꯎꯇꯦ ꯑꯗꯨ ꯑꯗꯨꯗꯤ ꯂꯧꯊꯣꯛꯒꯗꯕꯀꯣ
ꯑꯗꯨ ꯐꯖꯅ ꯂꯧꯊꯣꯛꯂꯒ ꯆꯥꯗꯣ ꯇꯨꯝꯉ
ꯑꯗꯨꯠꯇꯗꯤ ꯃꯤ ꯈꯔꯗꯤ ꯑꯗꯨꯁꯨ ꯍꯥꯎꯋꯦꯅ ꯍꯥꯏ ꯄꯨꯂꯥꯞ ꯆꯥꯕ ꯃꯤ ꯂꯩꯌꯦꯕꯀꯣ
ꯎꯝ
ꯑꯗꯨ ꯂꯧꯊꯣꯛꯑꯒ ꯃꯊꯒꯤ ꯄꯥꯠꯇꯅꯦ ꯦꯁ ꯑꯣꯏꯔꯛꯅꯤ ꯌꯦꯟꯗꯗꯤ ꯃꯥꯁꯦ ꯑ ꯃꯥꯒꯤꯦ ꯀ ꯅꯠꯇꯦ